ꯎꯝ
ꯎꯝ ꯇꯧꯔꯦ ꯇꯧꯔꯦ ꯇꯧꯔꯦ ꯇꯧꯔꯦ
ꯇꯥꯕꯗꯤ ꯇꯥꯔꯦ
ꯅꯣꯏ ꯈꯨꯜꯗꯨꯗꯤ ꯍꯟꯗꯛꯇꯤ ꯏꯁꯤꯡ ꯆꯥꯎꯔꯝꯃꯅꯤꯀꯣ
ꯆꯥꯎꯔꯝꯃꯅꯤ ꯍꯟꯗꯛꯇꯤ
ꯄꯤꯠꯁꯇꯣ ꯂꯩꯔꯝꯃꯔꯣꯏ
ꯑꯗꯨꯗꯤ ꯅꯍꯥꯟꯅ ꯂꯩꯇ꯭ꯔꯦꯅ ꯅꯍꯥꯟ ꯅꯣꯡ ꯅꯍꯥꯟ ꯆꯨꯕ
ꯍꯣꯏ ꯈꯔ ꯈꯔꯗꯤ ꯆꯠꯄ ꯍꯧꯔꯨꯕꯅꯦ ꯑꯗꯨꯗꯒꯤ ꯑꯅꯧꯕ ꯑꯃꯨꯛ ꯊꯣꯛꯂꯛꯀꯅꯤꯗ
ꯍꯣꯏꯗ ꯋꯤꯟꯇꯔ ꯁꯤꯖꯟ ꯂꯥꯛꯗ ꯑꯗꯨꯝ ꯊꯣꯛꯀꯅꯤ
ꯂꯥꯟ ꯂꯩꯇ꯭ꯔꯗꯤ ꯑꯁ ꯌꯥꯝ ꯐꯥꯎꯒꯗꯕꯅꯤꯅꯦ ꯂꯥꯜ ꯂꯩꯕꯒꯤꯀꯣ ꯃꯩꯇꯩꯁꯨ ꯂꯥꯛꯇ꯭ꯔꯦ ꯀꯨꯀꯤꯁꯨ ꯂꯥꯛꯇꯔꯦ
ꯅꯣꯏ ꯅꯪ ꯐꯔꯃꯤꯡꯒꯨꯝꯕ ꯇꯧꯕ ꯃꯐꯝ ꯂꯩꯗꯤ ꯇꯧꯔꯦꯅ
ꯇꯧꯗꯤ ꯇꯧꯕ ꯃꯥꯜꯂꯦ ꯑꯩꯈꯣꯏ ꯏꯌꯥꯝꯕ
ꯎꯝ
ꯂꯝꯗꯤ ꯑꯗꯨꯝ ꯄꯤꯗꯤ ꯄꯤꯕꯅꯦꯕ ꯑꯗꯣ ꯑꯩꯈꯣꯏꯒꯤꯅꯤ ꯍꯥꯏꯅ ꯄ꯭ꯔꯥꯏꯕꯦꯠꯀꯤ ꯑꯣꯅꯔꯁꯤꯞꯇꯤ ꯂꯩꯇꯕꯀꯣ ꯈꯨꯟꯒꯤ ꯈꯛ ꯊ ꯑꯣꯏꯕ
ꯑꯩꯈꯣꯏꯒꯤ ꯑꯣꯅꯔꯁꯤꯞ ꯌꯥꯎꯗ꯭ꯔꯗꯤ ꯄꯥꯔꯃꯅꯦꯟ ꯑꯣꯏꯔꯣꯏꯅꯦ ꯑꯗꯨꯗꯤ
ꯑꯥ ꯄꯔꯃꯤꯅꯦꯟ ꯑꯣꯏꯗꯣꯏꯕ
ꯑꯗꯨꯗꯤ ꯐꯠꯇꯦꯍꯦ
ꯎꯝꯑꯗꯨꯒꯤꯅꯤꯅꯦ ꯃꯤ ꯌꯥꯝꯂꯒ ꯅꯨꯞ ꯅꯨꯄꯥ ꯌꯥꯝꯃꯒ ꯂꯝ ꯂꯩꯇꯕ ꯍꯥꯏꯕꯁꯦ ꯑꯩꯈꯣꯏꯒꯤ ꯗ ꯍꯥꯏꯔꯗꯤ ꯌꯥꯝꯅ ꯁꯣꯟꯕꯒꯤ ꯂꯦꯕꯦꯜꯗꯅꯤꯅꯦ ꯑꯩꯈꯣꯏꯁꯦ ꯑꯩꯈꯣꯏ ꯇ꯭ꯔꯥꯏꯕꯦꯜ ꯑꯃ ꯑꯣꯏꯔꯒ ꯅꯨꯄꯥꯁꯨ ꯌꯥꯝꯃꯒ ꯂꯝ ꯑꯃꯠꯇ ꯂꯩꯇꯕꯁꯦ
ꯍꯣꯏ ꯈꯨꯟꯗ ꯂꯩꯔꯦ ꯈꯨꯟꯗ ꯂꯩꯕꯩꯗꯤ ꯁꯨꯝ
ꯑꯩꯈꯣꯏ ꯈꯨꯟꯗꯗꯤꯀꯣ
ꯎꯝ
ꯍꯧꯖꯤꯛꯀꯤ ꯂꯩꯔꯤꯕ ꯂꯝꯗꯣ ꯄꯥꯝꯕꯩ ꯁꯥꯒꯩꯒꯤ ꯈꯛꯇꯅꯦꯕ
ꯎꯝ
ꯑꯇꯣꯞꯄꯁꯨ ꯀꯩꯒꯤ ꯑꯝꯇ ꯂꯩꯇꯦꯕ
ꯑꯣ ꯌꯨꯝꯕꯨ ꯑꯣꯏꯕ ꯑꯣꯏꯔꯝ ꯃꯣꯏꯁꯤꯅꯦ ꯑꯗꯨꯗꯤ
ꯑꯥ ꯑꯗꯨꯁꯨ ꯀꯟꯇꯦꯁꯇꯤ ꯈꯔꯗꯤ ꯇꯧꯗꯤ ꯇꯧꯕꯅꯦ ꯀꯩꯄꯤ ꯀꯩꯕꯥ ꯊꯣꯛꯄꯗꯣ ꯑꯗꯨꯒꯤꯅꯦꯕ
ꯎꯝ ꯎꯝ
ꯄꯥꯝꯕ ꯑꯗꯨꯒꯤ ꯂꯝ ꯑꯥ ꯑꯗꯨꯒꯤ ꯂꯝꯗꯣ ꯖꯦꯃꯤ ꯅꯨꯄꯥꯅ ꯄꯤꯕꯤꯔꯝꯕꯅꯦꯕ
ꯑꫭ
ꯂꯝꯗꯣ ꯃꯈꯣꯏꯗꯗꯤ ꯄꯤꯗꯤ ꯄꯤꯕꯤꯕ ꯃꯥꯜꯂꯦ ꯑꯗꯣ ꯑꯩꯈꯣꯏ ꯍꯧꯖꯤꯛ ꯔꯝꯂꯥ ꯔꫭꯡ ꯂꯩꯕꯗꯣ
ꯍꯣꯏ
ꯑꯗꯨꯗ ꯂꯩꯔꯝꯕꯅꯦꯕ ꯀꯀꯦꯡ ꯍꯥꯏꯅꯀꯣ ꯔꯅꯥꯂꯣꯡ ꯂꯩ ꯂꯩꯇ꯭ꯔꯤꯉꯩꯗ
ꯎꯝ
ꯑꯗꯨꯗꯒꯤ ꯄꯨꯟꯅ ꯂꯩꯕ ꯃꯤꯁꯤꯡꯗꯨ ꯄꯨꯂꯞ ꯆꯠꯂꯒ ꯈꯨꯟ ꯑꯅꯧꯕ ꯁꯦꯝꯃ ꯆꯠꯂꯁꯤ ꯍꯥꯏꯅ ꯈꯨꯟ ꯑꯅꯧꯕ ꯖꯪꯒꯜ ꯑꯣꯏꯔꯝꯕꯗꯣ
ꯎꯝ
ꯑꯣꯖꯥꯅ ꯅꯥꯟꯊꯣꯛꯑꯒ ꯈꯨꯟ ꯁꯦꯝꯕꯅꯦꯕ
ꯎꯝ
ꯑꯩꯈꯣꯏ ꯏꯄꯥꯒꯤ ꯇ꯭ꯋꯦꯟꯇꯤꯁꯇ ꯑꯣꯏꯕ ꯃꯥꯜꯂꯦ ꯃꯥꯒꯤ ꯄ꯭ꯔꯥꯏꯝꯅꯀꯣ
ꯍꯣꯏ
ꯑꯗꯨꯃꯥꯏꯅ ꯁꯦꯝꯕꯅꯤ ꯍꯥꯏꯕꯒꯤ ꯀꯩꯅꯣꯗ ꯄꯥꯔꯇꯤ ꯑꯅꯤ ꯊꯣꯛꯂꯛꯄꯅꯤꯗ ꯅꯍꯥꯟ ꯀꯩꯅꯣ ꯇꯧꯕꯗ ꯀꯗꯥꯂꯣꯡꯒꯤ ꯒ꯭ꯔꯥꯟ ꯐꯥꯗꯔꯗꯨ ꯇꯥꯟꯊꯣꯛꯀꯦ ꯍꯥꯏꯅ ꯄꯥꯔꯇꯤ ꯑꯃꯅ ꯇꯧꯕꯀꯣ
ꯑꯥ
ꯑꯗ ꯇꯧꯕ ꯌꯥꯗꯦ ꯁꯤ ꯈꯨꯟꯁꯤꯗꯤ ꯁꯤꯒꯤ ꯈꯛꯇ ꯅꯠꯇꯦ ꯑꯩꯈꯣꯏ ꯃꯤꯌꯥꯝꯅ ꯆꯪꯉꯒ ꯁꯦꯝꯕ ꯈꯨꯟꯅꯤ ꯏꯟꯗꯤꯖꯤꯅ꯭ꯌꯁ ꯉꯥꯛꯇꯅꯦ ꯁꯤꯒꯤ ꯂꯝꯒꯤ ꯀꯩꯅꯣꯁꯤꯜꯂꯅꯤ ꯍꯥꯏꯅ ꯄꯥꯔꯇꯤ ꯑꯃꯅ ꯑꯃꯨꯛ ꯊꯣꯛꯄ
ꯎꯝ ꯎ
ꯑꯩꯈꯣꯏꯅ ꯑꯩꯈꯣꯏꯁꯨ ꯌꯥꯎꯅ ꯉꯥꯛ ꯁꯦꯜꯂꯤꯅꯤ ꯀꯟꯇ꯭ꯔꯤꯕ꯭ꯌꯨꯁꯟ ꯑꯁꯨꯛ ꯍꯦꯛ ꯄꯣꯛꯂꯛꯄꯗꯒꯤ ꯀꯟꯇ꯭ꯔꯤꯕ꯭ꯌꯨꯁꯟ ꯇꯧꯔꯛꯄ ꯈꯨꯟ ꯍꯦꯛ ꯁꯦꯝꯂꯛꯄꯗꯒꯤ ꯀꯟꯇ꯭ꯔꯤꯕ꯭ꯌꯨꯁꯟ ꯇꯧꯔꯛꯁꯦ ꯑꯩꯈꯣꯏꯒꯤꯁꯨ ꯌꯥꯎꯋꯦ ꯍꯥꯏꯕꯒꯤ ꯀꯩꯅꯣꯗ ꯑꯃꯨꯛ ꯀꯟꯇꯦꯁ ꯇꯧꯔꯛꯄ ꯄꯥꯔꯇꯤ ꯑꯃꯁꯨ ꯂꯩꯕ
ꯎꯝ
ꯑꯗꯨꯁꯨ ꯄꯥꯝꯝꯕꯩꯒꯤ ꯕ꯭ꯔꯗꯔꯁ ꯃꯔꯛꯇ ꯀꯟꯇꯦꯁ ꯇꯧꯔꯛꯄꯅꯦꯕꯀꯣ
ꯎꯝ
ꯑꯩꯈꯣꯏꯒꯤ ꯂꯝꯝꯅꯥꯥꯂꯣꯡ ꯈꯔ ꯃꯈꯥ ꯆꯠꯊꯔꯒꯗꯤ ꯑꯩꯈꯣꯏ ꯐꯧ ꯃꯩ ꯑꯩꯈꯣꯏꯒꯤ ꯂꯝꯗꯤ ꯂꯩꯕꯅꯤ
ꯎꯝ
ꯑꯗꯨꯁꯨ ꯐꯧꯃꯩ ꯕ꯭ꯔꯥꯗꯔꯁ ꯃꯔꯛꯇ ꯀꯦꯁ ꯇꯧꯅꯔꯒ ꯂꯝ ꯑꯌꯥꯝꯕꯗꯤ ꯌꯣꯟꯈ꯭ꯔꯦꯕ ꯑ
ꯑꯣ
ꯑꯗꯣ ꯍꯧꯖꯤꯛꯇꯤ ꯃꯤꯌꯥꯝꯒꯤꯅꯤ ꯍꯥꯟꯅꯗꯤ ꯑꯗꯨꯝ ꯊꯃꯗꯤ ꯃꯥꯜꯂꯦ ꯑꯩꯈꯣꯏꯁꯨ ꯃꯔꯛ ꯃꯔꯛꯇ ꯄꯩꯁꯥ ꯀꯥꯏꯕ ꯂꯥꯛꯄ ꯑꯗꯨꯝ ꯄꯤꯌꯦꯕ ꯑꯩꯈꯣꯏꯁꯨ
ꯎꯝ
ꯑ ꯁꯥ ꯑꯗꯨ ꯈꯔ ꯇꯦꯟꯁꯟ ꯂꯩꯒꯅꯦꯕ ꯀꯨꯏꯔꯛꯑꯗꯤꯀꯣ ꯑꯣꯅꯔꯁꯤꯞꯇꯣ ꯄꯩꯁꯥ ꯈꯥꯏꯕꯒꯨꯝꯕ ꯃꯁꯤꯡ ꯈꯥꯏꯕꯒꯤ ꯃꯤ ꯑꯁꯤꯒꯤ ꯑꯁꯤꯒꯤ ꯄꯨꯈ꯭ꯔꯤ ꯁꯦꯝꯕꯒꯤ ꯑꯗꯨꯃꯥꯏꯅꯗꯤ ꯑꯗꯨꯝ ꯄꯩꯁꯥ ꯀꯥꯏꯕ ꯂꯥꯛꯑꯦꯕ ꯅꯨꯡꯉꯥꯏꯖꯤꯡꯒꯤ ꯑꯩꯈꯣꯏ
ꯑꯗꯨꯗ ꯑꯌꯥꯝꯕꯗꯤ ꯐꯥꯔꯃꯤꯡ ꯇꯧꯕꯅꯤ
ꯎꯝ
ꯑꯩꯈꯣꯏ ꯈꯨꯟꯗ ꯅꯠꯇꯕꯀꯣ
ꯍꯣꯏ ꯑꯩꯣꯏ ꯝꯒ ꯆꯅꯤꯁꯨ ꯂꯝꯗꯤ ꯌꯥꯝ ꯆꯥꯎꯕꯗꯤ ꯑꯣꯏꯗꯕ ꯃꯥꯜꯂꯀꯣ
ꯍꯣꯏ ꯈ꯭ꯋꯥꯏꯗ ꯄꯤꯛꯄꯅꯦ ꯕꯦꯜꯂꯤꯗꯤ ꯌꯥꯝ ꯈ꯭ꯋꯥꯏꯗ ꯌꯥꯝꯕ
ꯎꯝ
ꯑꯗꯣ ꯂꯝ ꯇꯣꯇꯦꯜ ꯂꯝꯗꯤ ꯂꯩꯇꯕ
ꯎꯝ ꯎꯝ
ꯏꯝꯐꯥꯜꯒꯨꯝꯕꯅꯦꯕ
ꯎꯝ
ꯄ꯭ꯂꯦꯟꯗꯤ ꯑꯣꯏꯕ ꯑꯗꯣ ꯂꯝꯗꯤ ꯌꯥꯝꯗꯕ
ꯌ ꯎ ꯑꯩꯈꯣꯏ ꯑꯩꯈꯣꯏ ꯄꯥꯎ ꯑꯗꯨꯗ ꯐꯥꯝ ꯇꯧꯕ ꯂꯥꯛꯅꯤꯅ ꯃꯣꯏꯗ ꯂꯝꯕꯤ ꯐꯔꯗꯤ ꯂꯝꯕꯤ ꯑꯗꯨꯀꯣ ꯍꯟꯗꯛꯁꯨ ꯗꯤ ꯑꯗꯨꯝ ꯆꯠꯀꯦ ꯆꯠꯄ꯭ꯔꯣ
ꯆꯠꯂꯗ ꯆꯄꯅꯤꯗ
ꯎꯝ
ꯍꯟꯗꯛꯇꯤ ꯀꯣꯏꯂꯥꯁꯁꯨ ꯑꯩꯌꯥꯝꯕꯗꯤ ꯊꯥꯗꯤ ꯊꯥꯕꯅꯦꯕ ꯀꯨꯏꯅꯗꯤ ꯆꯠꯂꯣꯏ ꯑꯗꯣ ꯆꯍꯤ ꯑꯃꯒꯨꯝꯕꯗꯤ ꯆꯠꯀꯅꯦꯕ ꯄꯣꯏꯂꯥꯁꯇꯣ
ꯎꯝ ꯂꯝꯕꯤ ꯐꯖꯅꯁꯦ ꯂꯝꯕꯤꯗꯣ?
ꯑꯥ
ꯕꯤꯖꯤꯅꯦꯁꯀꯨꯝꯕ ꯇꯧꯕꯗꯣ ꯅꯨꯡꯉꯥꯏꯕꯅꯦꯕ꯫
ꯈꯨꯟ ꯈꯨꯟꯒꯤ ꯈꯨꯟ ꯃꯅꯨꯡꯗꯁꯨ ꯀꯣꯏꯂꯥꯁ ꯂꯥꯛꯀꯅꯤ꯫ ꯁꯦꯝꯕ ꯍꯧꯔꯕꯅꯦ ꯑꯟꯗꯥꯛ꯫
ꯎ ꯇ꯭ꯔꯥꯟꯁꯄꯣꯇꯦꯁꯟ ꯂꯅꯅꯨꯡꯉꯗꯤ
ꯍꯥꯥ
ꯅꯦ ꯑꯩꯈꯣꯏ ꯏꯀꯣꯅꯃꯤ ꯋꯥꯡ
ꯍꯝ
ꯀ꯭ꯔꯣꯞꯄꯣ ꯀ꯭ꯔꯣꯞꯄꯨꯒꯤ ꯄꯤ ꯑꯦꯗꯣ ꯑꯦꯁꯤꯁꯇꯦꯟꯗꯣ ꯑꯩꯈꯣꯏ ꯈꯨꯟ ꯑꯩꯈꯣꯏ ꯈꯨꯟꯒꯤ ꯃꯤ ꯑꯣꯏꯕꯀꯣ ꯑꯗꯨꯒꯤ꯫
ꯎꯝ
ꯆꯤꯔꯃꯦꯟ ꯑꯩꯈꯣꯏꯒꯤ ꯃꯤ ꯑꯣꯏꯕ
ꯎꯝ
ꯑꯗꯨꯃꯥꯏꯅ ꯇꯧꯕꯅꯤꯗ ꯑꯩꯈꯣꯏꯗꯤ ꯔꯝꯄꯧ꯫ ꯄ꯭ꯔꯝ ꯄꯥꯎꯒꯤ ꯀꯁꯇꯃꯔꯤ ꯂꯣ ꯂꯩꯔꯤꯕ ꯂꯩꯔꯤꯗꯅ
ꯎꯝ
ꯑꯗꯨꯒꯤꯅꯤꯗ ꯈꯨꯟ ꯈꯨꯟ ꯈꯨꯟꯒꯤ ꯑꯗꯨꯝ ꯍꯥꯏꯗꯤ ꯔꯨꯜꯁ ꯑꯦꯟ ꯔꯤꯒꯨꯂꯦꯁꯟꯗꯣ ꯈꯔ ꯈꯔꯗꯤ ꯇꯣꯡꯉꯥꯜꯂꯦꯅꯀꯣ꯫
ꯍꯣꯏ
ꯃꯣꯏ ꯃꯣꯏꯅ ꯁꯦꯝꯕꯗ ꯑꯦꯛꯖꯥꯝꯄꯜ ꯁꯤꯗ ꯊꯤꯟꯖꯦꯡꯗ ꯂꯩꯕ ꯨꯝꯕ ꯄ꯭ꯔꯣꯖꯦꯛ ꯑꯦꯔꯤꯌꯥꯒꯤꯗꯨꯗꯤ ꯆꯤꯌꯔꯃꯦꯟꯟꯅꯅꯤ ꯍꯥꯏꯔꯒꯁꯨ ꯄꯋꯥꯔ ꯑꯃꯝꯇ ꯂꯩꯇꯦꯕ ꯁꯤꯗꯗꯤ
ꯎꯝ
ꯆꯤꯡ ꯂꯣꯝꯗꯗꯤ ꯁꯦꯃꯦꯅꯤ ꯍꯥꯏꯔꯗꯤ ꯄꯀꯣꯔꯗ ꯌꯥꯝ ꯄꯥꯏꯕ ꯇꯧꯋꯦꯅ
ꯍꯣꯏ ꯑꯗꯨꯕꯨꯗꯤ ꯃꯣꯏ ꯃꯣꯏꯒꯤꯠ ꯆꯠꯅꯕꯤꯀꯣ
ꯎꯝ ꯍꯥꯏꯗꯤ ꯈꯨꯟ ꯁꯦꯝꯒꯤ ꯐꯣꯔꯃꯦꯁꯟꯒꯤ ꯍꯤꯁꯇ꯭ꯔꯤꯗꯁꯨ ꯂꯩꯗꯤ ꯂꯩꯔꯦꯅꯀꯣ
ꯎꯝ
ꯍꯥꯏꯗꯤ ꯈꯔ ꯊꯦꯡꯅ ꯂꯥꯛꯄꯁꯤꯡꯕꯨꯗꯤ ꯑꯗꯨꯝ ꯅꯣꯏ ꯕꯤꯖꯤꯅꯦꯁ ꯅꯠꯇ ꯀꯨꯝꯕ ꯗꯤꯂꯨꯡꯉꯩ ꯅꯠꯇꯦ ꯍꯥꯏꯕꯒꯨꯝꯕ ꯑꯗꯨꯝ ꯇꯧꯕꯅꯦꯕ ꯈꯨꯟ ꯈꯨꯟꯗꯁꯨ
ꯎꯝ
ꯈꯨꯟ ꯍꯦꯛ ꯁꯦꯝꯕꯗ ꯈꯨꯟꯒꯤ ꯐꯣꯔꯃꯦꯁꯟ ꯍꯦꯛ ꯇꯧꯕꯗꯒꯤ꯫ ꯂꯥꯛꯄꯁꯤꯡꯗꯨꯅ ꯇꯧꯒꯗꯕꯅꯤ ꯍꯥꯏꯕꯒꯨꯝꯕꯀꯣ ꯈꯔ ꯄꯔ ꯄꯥꯏꯗꯕꯅꯤ ꯅꯣꯏ ꯊꯦꯡꯅ ꯂꯥꯛꯄꯁꯤꯡ ꯒꯞ ꯇꯧꯕꯅꯣ ꯍꯥꯏꯕꯒꯨꯝꯕ ꯑꯗꯨꯝ ꯆꯠꯅꯕꯅꯦꯕ꯫
ꯎꯝ
ꯑꯗꯨꯒꯤ ꯃꯇꯥꯡꯗꯒꯤ ꯒꯥꯏꯖꯩꯒꯁꯨ ꯋꯥ ꯊꯣꯛꯄꯅꯦꯕ ꯃꯤ ꯑꯅꯧꯕ ꯑꯝꯇ ꯂꯧꯗꯦꯕ ꯈꯨꯟ ꯍꯦꯛ ꯄꯣꯔꯃꯤꯁꯟ ꯇꯧꯕꯗꯒꯤ ꯂꯥꯛꯄ ꯃꯤꯁꯤꯡꯗꯨ ꯈꯛꯇꯅꯦꯕ ꯑꯗꯨꯁꯨ ꯑꯌꯥꯝꯕ ꯆꯠꯈ꯭ꯔꯦꯕ ꯗꯤꯋꯥꯏꯂꯣꯡꯝꯗꯒꯨꯝꯕ ꯑꯩꯈꯣꯏ ꯑꯩꯈꯣꯏꯁꯨ ꯌꯥꯝ ꯆꯠꯂꯦꯕ ꯑꯩꯈꯣꯏ ꯐꯦꯃꯤꯂꯤꯁꯨꯀꯣ
ꯎꯝ
ꯀꯗꯂꯣꯡ ꯈꯣꯏꯒꯤ ꯐꯦꯃꯤꯂꯤꯁꯨ ꯑꯗꯨꯝ ꯈꯣꯠꯂꯗꯤ ꯑ ꯌꯨꯝꯊꯣꯡ ꯇꯨ ꯍꯟꯗ꯭ꯔꯦꯠ ꯃꯨꯛꯇꯤ ꯇꯥꯎꯟꯗ ꯂꯩꯌꯦꯕ
ꯑ ꯅꯨꯡꯉꯥꯏꯔꯝꯅꯤꯗ
ꯍꯥꯏꯗꯤ ꯃꯇꯝꯗꯨꯗꯗꯤ ꯒꯥꯔꯤꯁꯨ ꯐꯥꯎꯗꯦꯅ ꯂꯥꯛꯄꯗꯣ
ꯍꯣꯏ ꯂꯝꯕꯤ ꯐꯔꯗꯤꯀꯣ ꯑꯗꯨꯝ ꯅꯨꯡꯉꯥꯏꯔꯗꯤ ꯅꯨꯡꯉꯥꯏꯔꯅꯤ
ꯑꯗꯨꯒꯤ ꯈꯨꯟꯗꯣ ꯈꯨꯟ ꯊꯥꯗꯣꯛꯑꯒ ꯑꯗꯨꯝ ꯆꯠꯅꯕꯅꯦꯕ
ꯎꯝ
ꯃꯇꯝ ꯃꯇꯝꯒꯤ ꯀꯩꯅꯣ ꯇꯧꯕꯗꯣ ꯍꯟꯗꯛꯇꯤ ꯏꯌꯥꯝꯕ ꯑꯃꯨꯛ ꯆꯠꯅꯈ꯭ꯔꯕꯅꯤ ꯃꯉꯥꯏꯖꯤꯡꯗ
ꯇꯤꯁꯤ ꯂꯧꯔꯒ ꯇꯤꯁꯤ ꯄꯨꯔꯛꯎ ꯍꯥꯏꯕ ꯑꯗꯨꯒꯤ ꯃꯇꯥꯡꯒꯤ ꯑꯩꯈꯣꯏꯖꯨ ꯇꯤꯁꯤꯃꯛꯇꯗꯤ ꯂꯧꯕ ꯉꯝꯃꯣꯏ ꯍꯥꯏꯅ ꯑꯃꯨꯛ ꯀꯩꯅꯣ ꯇꯧꯕ ꯆꯥꯗꯤ ꯄꯣꯟ ꯆꯥꯗꯤ ꯀꯩꯅꯣꯗ ꯄꯩꯒꯥꯏꯗ ꯄꯤꯈ꯭ꯔꯕꯅꯦꯕ
ꯑꯣ
ꯑꯩꯈꯣꯏꯒꯤ ꯑꯪꯀꯜꯈꯣꯏ ꯁꯤ ꯅꯩꯀꯥꯂꯣꯝꯗ ꯑꯩꯈꯣꯏ ꯃꯔꯛ ꯃꯔꯛꯇ ꯆꯥꯛ ꯆꯥꯕꯒꯨꯝꯕ ꯂꯥꯛꯄꯗꯨ ꯈꯪꯉꯦꯅ ꯑꯩꯈꯣꯏꯒꯤ ꯑꯪꯀꯜ ꯍꯣꯏ ꯂ ꯩꯕꯗꯣ ꯃꯣꯏꯗꯤ ꯑꯗꯨꯗ ꯂꯣꯏꯅ ꯄꯨꯈ꯭ꯔꯦ ꯇꯤꯁꯤꯁꯨ
ꯕꯣꯇꯔ ꯑꯥꯏꯗꯤ ꯐꯥꯎꯕ ꯂꯣꯏꯅ ꯆꯠꯈ꯭ꯔꯦ ꯑꯗꯨꯗ
ꯂꯩꯕꯗꯤ ꯅꯨꯡꯉꯥꯏꯔꯔꯝꯃꯅꯤ ꯂꯝꯕꯤ ꯐꯕ꯭ꯔꯗꯤꯀꯣ ꯂꯩꯅꯤꯡꯕꯁꯨ ꯌꯥꯝꯃꯅꯦꯕ ꯃꯤꯗꯣ ꯂꯝꯕꯤꯒꯨꯝꯕ ꯐꯔꯦ ꯑꯗꯨ ꯑꯥ ꯂꯝꯕꯤ ꯐꯔꯗꯤ ꯂꯣꯏꯅ ꯐꯔꯦꯅꯦ ꯍꯣꯏ ꯍꯥꯏꯗꯤ
ꯍꯧꯖꯤꯛ ꯔꯦꯜꯋꯦꯗꯨ ꯑ ꯔꯦꯜꯋꯦꯗꯣ ꯂꯥꯛꯄ ꯌꯥꯕꯒꯤ ꯆꯥꯟꯁ ꯂꯩꯕ ꯑꯗꯨꯗ
ꯑꯣ
ꯑꯗꯨꯒꯤ ꯔꯦꯜꯋꯦ ꯂꯥꯛꯑꯗꯤ ꯃꯤ ꯂꯧꯔꯔꯣꯏ ꯁꯤꯅꯤ